ꯍꯜꯂꯣ
ꯍꯜꯂꯣ ꯇꯥꯔꯕꯣ
ꯑꯥ ꯇꯥꯔꯦ
ꯎꯝ ꯑꯩꯅ ꯇꯧꯕꯅ ꯌꯥꯗꯕ
ꯍꯧꯖꯤꯛꯀꯥꯟ ꯁꯔꯚꯔꯁꯦ ꯈꯤꯔ ꯅꯨꯡꯉꯥꯏꯇꯕꯖꯥꯔꯦ
ꯎꯝ ꯠꯁꯤ ꯅꯨꯡꯉꯥꯏꯇꯕ ꯃꯥꯜꯂꯦ ꯍꯣꯏ
ꯎꯝ
ꯀꯩꯗꯧꯔꯝꯃꯤꯅꯣ
ꯀꯩꯝ ꯇꯧꯗꯤꯗ ꯂꯥꯏꯔꯤꯛ ꯄꯥꯔꯝꯕꯅꯤ
ꯑꯣ ꯋꯥ ꯃꯔꯝ ꯌꯥꯝ ꯃꯣꯛꯏꯀꯣ
ꯃꯥꯅꯦ ꯑꯦꯛꯖꯥ ꯀꯨꯏꯗ꯭ꯔꯦ
ꯎꯝ ꯀꯔꯝ ꯀꯥꯟꯗꯅꯣ ꯑꯦꯛꯖꯥꯝ
ꯑꯦꯀꯖꯝ ꯃꯊꯪ ꯊꯥꯗ
ꯑꯣꯀꯦ ꯄꯨꯡ ꯀꯌꯥꯗꯩ ꯄꯥꯔꯛꯏꯅꯣ ꯌꯦꯡꯉꯤ
ꯉꯁꯥꯏ ꯄꯨꯡ ꯃꯥꯄꯟꯗꯩ ꯄꯥꯔꯛꯏꯅꯣ
ꯏꯁ ꯃꯥꯄꯟꯗꯩ ꯍꯧꯖꯤꯛꯐꯥꯎ ꯂꯦꯞꯇꯕꯤ ꯄꯥꯔꯛꯏꯕ
ꯎꯝ ꯃꯔꯝ ꯃꯣꯛꯏ ꯄꯥꯒꯗꯕꯅꯤ
ꯃꯥꯅꯦ ꯃꯥꯅꯤꯁꯤ
ꯐꯨꯠꯕꯣꯜ ꯌꯦꯡꯕ꯭ꯔꯣ ꯅꯪꯗꯤ
ꯕꯣꯜꯒꯦ
ꯎꯝ ꯃꯦꯠꯁ ꯂꯣꯏꯅꯃꯛ
ꯃꯦꯠꯁ ꯑꯣꯏꯅꯃꯛꯇꯤ ꯌꯦꯡꯗꯦ ꯑꯗꯨꯝ ꯑꯄꯥꯝꯕ ꯈꯔ ꯌꯦꯡꯉꯤ ꯔꯣꯅꯥꯜꯗꯣꯒꯤ ꯐꯦꯟꯂꯣ ꯃꯦꯁꯤꯒꯤ ꯐꯦꯟꯂꯣ
ꯑꯩꯁꯦ ꯑꯁꯦꯡꯕꯒꯤꯗꯤ ꯅꯦꯃꯥꯔꯒꯤꯅꯦ ꯑꯗꯣ ꯑꯅꯤꯗꯨꯗ ꯍꯪꯉꯒꯗꯤ ꯃꯦꯁꯤꯅ ꯈꯔ ꯂꯨꯝꯃꯦ
ꯑꯣ ꯑꯦ ꯃꯥꯗꯤ ꯉꯟꯅ ꯄꯦ ꯅꯨꯡꯉꯥꯏꯇꯦ
ꯑꯁꯦꯡꯕ ꯑꯩ ꯃꯥꯅ ꯀꯞꯄꯗꯨ ꯎꯕꯗ ꯊꯃꯣꯏ ꯀꯥꯏꯔꯦ
ꯏꯃꯥ ꯄꯨꯕꯗ ꯌꯥꯝ ꯅꯨꯡꯉꯥꯏꯅꯈꯤꯗ꯭ꯔꯦꯅꯦ ꯃꯌꯥꯝ
ꯑꯗꯨꯅꯦꯃꯤ
ꯎꯝ
ꯍꯥꯏ ꯍꯥꯏꯅ ꯔꯣꯅꯥꯜꯗꯣꯅ ꯄꯣꯕꯗꯨꯗꯤ ꯈꯤꯇꯪ ꯈꯔꯁꯨ ꯐꯩꯅꯦ ꯃꯥꯅ ꯄꯣꯕꯁꯦ ꯀꯥꯏꯔꯦ ꯊꯝꯃꯣꯏ
ꯅ ꯃꯥꯔꯗꯤ ꯋꯥꯋꯥꯛ ꯐ꯭ꯔꯣꯝ ꯍꯣꯝ ꯇꯧꯋꯦ ꯃꯇꯝ ꯈꯔ ꯐꯨꯠꯕꯣꯜꯗ ꯀꯃꯥꯏ ꯍꯥꯏꯥꯏꯗꯤ
ꯍꯥꯏꯅꯕꯅꯦ ꯅꯪꯗꯤ ꯀꯔꯝꯕ ꯁꯞꯄꯣꯔꯠ ꯇꯧꯔꯤꯅꯣ
ꯑꯩꯗꯤ ꯔꯣꯅꯥꯜꯗꯣ ꯇꯧꯋꯦ ꯑꯗꯨ ꯄꫭꯍꯧꯔꯦ
ꯂꯩꯍꯧꯔꯦ ꯄꯨꯟꯅ ꯒꯥꯔꯤ ꯀꯥꯈꯠꯃꯤꯟꯅꯈ꯭ꯔꯗꯥꯏꯅꯦ
ꯀꯈꯠ ꯃꯤꯟꯅꯒꯔꯦ
ꯎꯝ ꯑꯩꯒꯤ ꯑꯃꯗꯨꯁꯨ ꯀꯥꯈꯠꯀꯦ ꯈꯤꯇꯪ ꯉꯥꯏꯕꯅꯤ ꯉꯔꯥꯡ ꯂꯥꯁ ꯐꯤꯞꯇꯤꯟ ꯃꯤꯅꯤꯠꯇ ꯎꯆꯤꯅꯥꯆꯤꯟꯅ ꯒꯥꯔꯤꯗꯩ ꯀꯨꯝꯍꯧꯕꯅꯦ
ꯎꯝ ꯏꯗꯤꯞꯁꯨꯦ ꯍꯥꯏꯥꯟꯅꯕꯗꯣ ꯑꯗꯨ ꯀꯟꯇ꯭ꯔꯣꯕꯔ ꯁꯤ ꯌꯥꯝ ꯂꯩꯕ ꯃꯥꯜꯂꯦ ꯍꯧꯖꯤꯛ ꯐꯦꯁꯕꯨꯛꯇ ꯀꯩꯗ ꯃꯌꯥꯝ ꯉꯥꯡꯅꯩꯀꯣ
ꯑꯧ ꯉꯥꯡꯅꯩ ꯑꯗꯣ ꯂꯥꯁ ꯃꯤꯅꯤꯠ ꯇꯔꯥꯃꯉꯥꯗ ꯁꯣꯔꯒꯁꯦ ꯀꯅꯥꯝ ꯍꯣꯠꯅꯔꯝꯃꯣꯏ ꯍꯥꯏꯕ ꯑꯩꯈꯣꯏ ꯁ꯭ꯋꯥꯥꯏꯗ ꯌꯦꯡꯕꯗꯤ ꯂꯥꯏꯔꯗꯅ ꯏꯁꯇꯦꯗꯤꯌꯝꯗ ꯌꯦꯡꯕꯈꯩꯗꯣ ꯃꯥꯅꯦ
ꯍꯥꯏꯗꯤ ꯌꯥꯝꯅ ꯐꯖꯅ ꯂꯤꯠ ꯇꯧꯔꯝꯃꯦꯗꯅ ꯏꯖꯤꯞꯅ
ꯎꯝ ꯏꯁ ꯁꯦꯀꯦꯟ ꯍꯥꯞꯄꯣ ꯀꯩꯅꯣ ꯇꯧꯔꯛꯄꯗꯨꯗ ꯀꯩꯅꯣ ꯇꯧꯔꯤꯅꯦꯃꯤ
ꯃꯥꯅꯦ ꯁꯦꯀꯦꯟ ꯍꯥꯞ ꯃꯇꯨꯡꯗꯒꯤ ꯅꯠꯇ꯭ꯔꯣ ꯃꯣꯏꯅ ꯆꯟꯂꯛꯏꯗꯣ
ꯃꯥꯅꯦ ꯁꯦꯀꯦꯟ ꯍꯥꯞꯐꯥꯎ ꯁꯨꯛꯆꯟ ꯆꯜꯂꯛꯇꯕꯗꯨꯗꯗꯤ ꯑꯁꯥꯁꯦ ꯁꯨꯝ
ꯄꯦꯅꯥꯜꯇꯤꯖꯨ ꯑꯃꯨꯛ ꯆꯟꯖꯜꯂꯛꯇ꯭ꯔꯦ
ꯑꯗꯨꯅꯦ ꯀꯥꯏꯔꯗ꯭ꯔ ꯁꯤꯅꯦ ꯑꯗꯨꯒꯗꯤ ꯂꯥꯁ ꯐꯤꯐꯇꯤꯟ ꯃꯤꯅꯠꯇꯨꯗ ꯑꯍꯨꯝ ꯃꯔꯤ ꯃꯔꯤꯒ ꯆꯟꯁꯤꯜꯂꯦ
ꯍꯩꯗꯤ ꯍꯩꯕ ꯖꯥꯠꯅꯤ ꯃꯦꯖꯤꯛ ꯁꯤꯌꯥꯟ ꯍꯥꯏꯗꯣ ꯈꯔꯗꯤ ꯆꯨꯝꯕ ꯖꯥꯠꯅꯤ
ꯃꯥꯅꯦ
ꯑꯁꯦꯡꯕ ꯃꯦꯖꯤꯛꯅꯤ ꯑꯗꯣ ꯃꯦꯖꯤꯛ ꯃꯦꯖꯤꯛ ꯍꯥꯏꯔꯒ ꯘꯅꯥꯒꯤ ꯃꯦꯖꯤꯛꯁꯤꯟ ꯑꯃꯅ ꯄꯣꯅꯕ ꯇꯧꯒꯤꯕꯗꯣ ꯈꯪꯕ꯭ꯔꯥ
ꯑꯥ ꯈꯪꯉꯦ
ꯑꯗꯨ ꯑꯗꯨꯗꯨ ꯑꯗꯨꯗꯣ ꯍꯦꯔꯤ ꯀꯦꯟ ꯍꯥꯏꯕ꯭ꯔꯥ ꯏꯪꯂꯦꯟꯒꯤ ꯄ꯭ꯂꯦꯌꯔ ꯑꯃꯗ ꯇꯧꯕꯗꯗꯤ ꯑꯗꯨꯗꯣ ꯀꯩꯅꯣꯗ ꯒꯣꯜꯒ ꯑꯝꯇ ꯆꯟ ꯉꯝꯗꯦ ꯍꯥꯏꯅꯤ ꯑꯩꯖꯨ ꯈꯪꯕꯨꯗꯤ ꯈꯪꯍꯧꯗ꯭ꯔꯦ ꯀꯣꯟꯅ ꯀꯣꯟꯅ ꯎꯔꯛꯄꯅꯦꯕ ꯑꯗꯨꯃꯥꯏꯅ ꯍꯥꯏꯅꯔꯦꯅ
ꯑꯣ ꯑꯩꯈꯣꯏ ꯏꯟꯗꯤꯌꯥꯅꯒ ꯐꯤꯐꯥ ꯌꯥꯎꯔꯗꯤ ꯑꯩꯈꯣꯏ ꯃꯅꯤꯄꯨꯔꯗ ꯐꯝꯃꯤꯕ ꯃꯌꯥꯝ ꯃꯥꯏꯕ ꯃꯥꯏꯕꯤ ꯃꯌꯥꯝ ꯄꯨꯟꯇꯥꯃꯤ
ꯃꯥꯏꯕ ꯃꯥꯏꯕꯤ ꯃꯌꯥꯝꯅ ꯁꯦꯟꯅ ꯇꯥꯕꯅꯤꯅꯦ
ꯎꯝ ꯄꯣꯠꯁꯦꯝ ꯇꯧꯔꯒ
ꯃꯤ ꯑꯇꯩꯩꯗꯤ ꯔꯦꯡꯀꯤꯡꯖꯦ ꯁꯨꯝ ꯁꯨꯝ ꯍꯦꯟꯀꯠꯂꯛꯏ ꯑꯩꯈꯣꯏ ꯏꯟꯗꯤꯌꯥꯗꯤ ꯔꯦꯡꯀꯤꯡꯖꯦ ꯁꯨꯝ ꯁꯨꯝ ꯍꯟꯊꯔꯛꯑ ꯃꯥꯜꯂꯦꯗꯥ ꯌꯥꯝ ꯅꯨꯡꯉꯥꯏꯇꯦ
ꯍꯣꯏ
ꯍꯟꯗꯛꯀꯤ ꯀꯕ ꯀꯦꯕꯔꯗꯦꯒ ꯒꯗꯣ ꯌꯦꯡꯉꯨꯅꯦ ꯍꯥꯟꯅ ꯋꯥꯟ ꯍꯟꯗ꯭ꯔꯦꯠ ꯇ꯭ꯋꯦꯟꯇꯤ ꯇꯨ ꯔꯦꯡꯇ ꯂꯩꯔꯝꯕꯖꯦ ꯍꯧꯖꯤꯛ ꯃꯌꯥꯝ ꯍꯥꯏꯒꯠꯈ꯭ꯔꯦꯕꯅꯦ ꯍꯟꯗꯛꯀꯤ ꯀꯩꯅꯣꯒ ꯑꯗꯨꯖꯨ ꯑꯥꯔꯖꯦꯟꯇꯤꯅꯥꯒ ꯁꯥꯟꯅꯈꯤꯗꯥꯏꯅꯦ
ꯃꯥꯅꯦ ꯑꯗꯨꯗꯅꯦ ꯏꯃꯥ ꯈꯨꯍꯩꯗꯣ ꯃꯣꯏꯒꯤ ꯀꯩꯅꯣꯗꯣ ꯈꯪꯕ꯭ꯔꯥ ꯒꯣꯜ ꯀꯤꯞꯄꯔꯗꯣ
ꯑ ꯃꯣꯏ ꯒꯣꯜ ꯀꯤꯄꯔꯗꯣ ꯒꯣꯜ ꯀꯤꯄꯔꯗ ꯐꯖꯅ ꯁꯥꯟꯅꯒꯔꯦꯕ ꯑꯗꯨ ꯑꯗꯨꯗꯒꯤ ꯃꯣꯏ ꯔꯦꯡꯀꯤꯡ ꯐꯖꯅ ꯍꯥꯏꯒꯠꯈ꯭ꯔꯦ ꯑꯗꯒꯤ ꯑꯃ ꯍꯧꯖꯤꯛ ꯍꯧꯖꯤꯛ ꯍꯖꯤꯛ ꯍꯖꯤꯛ ꯂꯩꯍꯧꯔꯤꯕꯖꯝꯗ ꯁꯞꯄꯣꯔꯠ ꯇꯧꯅꯤꯡꯕꯗꯤ ꯑꯣꯒꯦꯔꯥ ꯀꯥꯒꯦꯔ ꯅꯣꯔꯋꯦꯒꯤ ꯍꯂꯥꯟ
ꯎꯝ ꯍꯂꯥꯟꯅ ꯑꯩꯒꯤ ꯅꯦꯃꯥꯔꯕꯨ ꯙꯤꯁꯇꯔꯑꯣꯏ ꯇꯧꯕꯅꯤ
ꯃꯥꯅꯦ ꯑꯗꯨ ꯌꯥꯝ ꯌꯥꯝꯅ ꯑꯟꯑꯦꯛꯁꯄꯦꯛꯇꯦꯠꯅꯤ ꯑꯗꯨꯖꯨ ꯑꯗꯣ ꯅꯦꯃꯥꯔꯗꯣ ꯑꯩꯗꯤ ꯌꯥꯝꯅ ꯀꯦꯌꯔꯂꯦꯁ ꯑꯣꯏꯗꯤ ꯍꯥꯏꯅꯤꯡꯉꯤꯉꯣ ꯃꯥꯅ ꯃꯥꯖꯦ ꯌꯥꯝꯅ ꯐꯕ ꯄ꯭ꯂꯦꯌꯔ ꯅꯦꯕ ꯑꯗꯨꯕꯨ ꯃꯥꯗꯣ
ꯈꯔ ꯉꯥꯎꯊꯣꯛꯄ ꯑꯗꯨꯃꯥꯏꯅ ꯇꯧꯊꯣꯛꯄꯗ ꯈꯔ
ꯃꯥꯅꯦ ꯃꯥꯅꯦ ꯑꯗꯨꯃꯥꯏꯅ ꯇꯧꯋꯤ ꯌꯥꯝ ꯄꯥꯝ ꯄꯥꯝꯗꯤ ꯄꯥꯝꯃꯨꯏ ꯌꯦꯕ
ꯎꯝ ꯑꯁꯦꯡꯕ ꯃꯥꯏ ꯀꯔꯤꯝ ꯂꯩꯍꯧꯗ꯭ꯔꯦ ꯍꯥꯏꯕꯒꯨꯝꯕꯅꯦ ꯍꯥꯏꯕ ꯍꯧꯖꯤꯛꯁꯦ
ꯃꯥꯅꯦ ꯃꯥꯅꯤ ꯏꯆꯝ ꯆꯝꯕ ꯄ꯭ꯂꯦꯌꯔꯗꯤ ꯅꯠꯇꯦꯗꯅ ꯃꯥꯗꯣ ꯑꯐꯥꯎꯕ ꯄ꯭ꯂꯦꯌꯥꯔꯅꯤꯅ ꯄꯝꯗꯤ ꯌꯥꯞ ꯄꯥꯝꯃꯨꯢ ꯃꯥꯗꯤ
ꯑꯁꯦꯡꯕꯅꯦ ꯂꯥꯁꯄꯨ ꯑꯣꯏꯔꯦ
ꯂꯥꯁꯀ ꯑꯣꯏꯔꯦ
ꯎꯝ ꯑꯃ ꯃꯤ ꯄꯣꯔꯥꯁꯨ ꯑꯃ ꯊꯝꯃꯣꯏ ꯄꯦꯟꯅ ꯄꯣꯕ ꯍꯥꯏꯗꯣ ꯑꯣꯏꯗꯕꯅꯤꯅꯦ ꯑꯗꯩꯗꯤ ꯄꯣꯔꯇꯨꯒꯣꯜꯒ ꯄ꯭ꯔꯣꯇꯨꯒꯜ ꯒꯤ ꯃꯌꯥꯝꯗꯣ ꯀꯩꯗꯧꯔꯦ ꯍꯥꯏꯕꯅꯣ
ꯄꯣꯔꯇꯨꯒꯜꯅ ꯀꯩꯅꯣ ꯇꯧꯔꯦꯅ ꯍꯥꯏꯗꯤ ꯃꯣꯏꯒꯤ ꯇꯤꯝꯗꯣ ꯁ ꯄꯨꯔꯥ
ꯃꯣꯏ ꯇꯤꯝꯗꯣ ꯀꯩꯗꯧꯔꯦ ꯍꯥꯏꯕꯅꯣꯕ ꯑꯗꯨꯏ ꯍꯥꯏꯔꯗꯤ ꯑꯔꯖꯦꯟꯇꯤꯅꯥꯅ ꯐꯩ ꯍꯥꯏꯕ
ꯑꯗꯨꯗꯗꯤ ꯌꯥꯝ ꯊꯤ ꯐꯈ꯭ꯔꯦꯗ ꯑꯔꯖꯦꯟꯇꯤ
ꯑꯗꯨꯅꯦ ꯃꯣꯏꯅ ꯇꯤꯝ ꯑꯣꯏꯅ ꯑꯔꯖꯦꯟꯇꯤꯅꯥ ꯍꯥꯏꯅ ꯁꯥꯟꯅꯩ ꯍꯥꯏꯕ ꯃꯣꯏꯅ ꯑꯁ ꯄꯣꯔꯇꯨꯒꯜꯅ ꯁꯤꯡꯒꯜ ꯁꯤꯡꯒꯜ ꯁꯥꯟꯅꯕꯩ ꯇꯥꯏꯞ ꯇꯧꯗ꯭ꯔꯅꯦ꯫
ꯇꯧꯏ ꯇꯧꯏ ꯃꯣꯏ ꯃꯁꯦꯟꯗꯣ
ꯈꯜꯂꯤꯅꯣ ꯑꯗꯨ ꯍꯟꯗꯛꯀꯤ ꯃꯦꯠꯁꯇ ꯈꯛꯇ ꯅꯠꯇꯦ ꯍꯥꯏꯕ ꯃꯃꯥꯡ ꯃꯃꯥꯡꯗꯩꯅꯦ ꯍꯥꯏꯕ
ꯃꯥꯟꯅꯦ ꯀꯩꯅꯣ ꯍꯣꯢ ꯀꯩꯕ ꯅꯨꯄꯥ ꯑꯃ ꯌꯥꯎꯔꯝꯕꯗꯣ ꯃꯃꯤꯡ ꯀꯥꯎꯊꯣꯛꯈ꯭ꯔꯦ ꯃꯔꯨ ꯀꯣꯛꯄ ꯑꯃ ꯂꯩꯕꯗꯣ ꯀꯥꯎꯒꯔꯦꯅꯦ ꯗꯤꯐꯦꯟꯗꯔ ꯁꯥꯟ ꯃꯣꯏ ꯈꯔ ꯃꯇꯝ ꯈꯔꯒꯤ ꯃꯃꯥꯡꯗꯅ ꯈꯤꯇꯪ ꯐꯖꯔꯝꯃꯦ ꯍꯟꯗꯛꯀꯤꯗꯨꯗꯤꯁꯨ꯫ ꯁꯨꯡꯌꯥ ꯌꯥꯗ꯭ꯔꯦ
ꯑꯁꯦꯡꯕ ꯑꯗꯨ ꯃꯌꯥꯝꯅ ꯍꯥꯏꯅꯩꯩꯅ ꯄꯥꯁ ꯇꯧꯕꯗ ꯑꯦꯂꯔꯖꯤ ꯇꯧꯕ꯭ꯔꯥ ꯀꯩꯅꯣ ꯍꯥꯏꯅꯩꯗꯣ
ꯃꯅꯦ ꯃꯅꯦ ꯑꯗꯣ ꯍꯟꯗꯛꯇꯤ ꯍꯟꯗꯛꯇꯤ ꯃꯦꯠꯁꯁꯤꯡꯁꯦ ꯌꯥꯝꯅ ꯑꯟꯑꯛꯁꯄꯦꯛꯇꯦꯠ ꯌꯥꯝꯅ ꯑꯣꯏꯌꯦꯕꯣ
ꯑꯧ ꯑꯁꯦꯡꯕ ꯑꯗꯩ ꯑꯟꯗꯔ ꯗꯣꯛ ꯃꯌꯥꯝꯖꯤꯁꯨꯕ ꯉꯔꯥꯡ ꯏꯖꯤꯞꯀꯗꯨ ꯌꯦꯡꯉꯣꯗꯅ꯫
ꯃꯥꯅꯦ ꯏꯖꯤꯞꯀꯥꯗꯨ ꯑꯁ ꯐꯖꯈꯠꯂꯛꯑꯦ
ꯇꯥꯔꯁꯨ ꯃꯦꯠꯁ ꯅꯨꯡꯉꯥꯏꯕꯗꯣ
ꯃꯦꯠꯁꯨ ꯅꯨꯡꯉꯥꯏꯍꯜꯂꯦ ꯌꯥꯝꯖꯨ ꯐꯖꯕꯗꯣ
ꯑꯗꯩꯗꯤ ꯑꯃ ꯑꯥꯔꯖꯦꯟꯇꯤꯅꯥꯒ ꯁꯥꯟꯅꯒꯤ ꯕ ꯀꯦꯄꯦ ꯀꯩꯕ ꯅꯪ ꯍꯥꯏꯒꯤꯕ ꯂꯝꯗꯣ ꯀꯕꯔ ꯗꯦ ꯑꯗꯨꯁꯨ ꯌꯥꯝ ꯊꯤ ꯐꯖꯥꯈꯤ ꯍꯥꯏꯕ
ꯑꯗꯨꯁꯨ ꯌꯥꯝ ꯊꯤ ꯐꯖꯩ ꯊꯥꯖꯗꯕ ꯉꯥꯛꯇ ꯑꯗꯒꯤ ꯅꯣꯔꯋꯦ ꯍꯟꯗꯛ ꯊꯣꯛꯂꯛꯏꯕ ꯅꯣꯔꯋꯦꯁꯨ ꯃꯣꯏꯖꯨ ꯍꯥꯟꯅ ꯋꯥꯔꯜ ꯀꯞꯇ ꯀꯩꯁꯨ ꯆꯟꯗꯔꯤꯗꯅ
ꯑꯥ
ꯑꯗꯒꯤ ꯑꯃ ꯑꯃꯒꯅ ꯈ꯭ꯋꯥꯏꯗꯒꯤ ꯑꯃ ꯁꯨꯝ ꯌꯥꯝꯅ ꯑꯟꯑꯛꯁꯄꯦꯛꯇꯦꯠ ꯃꯔꯛꯇꯒꯤ ꯑꯃꯅ ꯌꯨ ꯑꯦꯁ ꯑꯦꯗꯣ ꯐꯅꯌꯥꯝ ꯔꯥꯎꯟ ꯑꯣꯐ ꯁꯤꯛꯁꯇꯤꯟꯒ ꯌꯧꯔꯝꯕꯗꯣ ꯑꯗꯨꯁꯨ
ꯑꯧ ꯍꯤꯍꯤꯍꯤ ꯃꯥꯁꯨ ꯊꯥꯖꯗꯅ ꯃꯊꯪꯗꯗꯤ ꯑꯦꯁꯤꯌꯥꯗꯒꯤ ꯑꯦꯁꯤꯌꯥꯗꯒꯤ ꯀꯩꯅꯣꯁꯦ ꯖꯄꯥꯟꯁꯦ ꯃꯊꯪ ꯈꯔ ꯆꯪꯕ ꯉꯝꯃꯗꯤ ꯐꯗꯧꯅꯤ ꯍꯟꯗꯛ ꯖꯄꯥꯟ ꯐꯖꯩ ꯑꯗꯨꯝ ꯊꯥꯖꯗꯅ
ꯁꯨ ꯅꯨꯡꯉꯥꯏꯀꯣ ꯑꯗꯨꯖꯨ ꯕ꯭ꯔꯥꯖꯤꯜ ꯕ꯭ꯔꯥꯖꯤꯜꯁꯨ ꯁꯞ ꯀ ꯁꯞꯄꯣꯔꯠ ꯇꯧꯅꯤꯡꯉꯤ ꯑꯗꯨꯕꯨ ꯖꯄꯥꯟꯅ ꯑꯩꯈꯣꯏꯒꯤ ꯃꯤ ꯑꯣꯏꯕꯗꯧꯅ ꯈꯜꯂꯤꯗꯅ ꯃꯇꯥꯡꯗꯨꯗꯗꯤ
ꯍꯣꯏ ꯑꯗꯩꯗꯤ ꯖꯄꯥꯟꯁꯨ ꯊꯥꯏꯅ ꯌꯥꯝ ꯁꯣꯠꯊꯔꯝꯃꯦ ꯀꯩꯅꯣ ꯏꯝꯄ꯭ꯔꯨꯚ ꯂꯥꯛꯏꯅꯦ ꯍꯥꯏꯕ
ꯏꯝꯄ꯭ꯔꯨꯞ ꯂꯥꯛꯏꯅꯦ ꯃꯣꯏ ꯍꯟꯗꯛ ꯌꯥꯝ ꯐꯖꯅ ꯁꯥꯟꯅꯈ꯭ꯔꯦ
ꯎꯝ ꯑꯣ ꯃꯊꯪꯗꯒꯗꯤ ꯐꯅ ꯀ꯭ꯋꯥꯇꯔ ꯐꯥꯏꯅꯦꯜ ꯕꯣꯛꯀ ꯆꯪꯉꯗꯤ ꯐꯅꯤ ꯑꯩꯈꯣꯏ ꯑꯦꯁꯤꯌꯥꯒꯤ ꯑꯇꯩꯗꯤ ꯀꯩꯝꯇ ꯉꯝꯗꯕꯅꯦꯕ ꯍꯥꯏꯕ
ꯁꯥꯎꯠ ꯀꯣꯔꯤꯌꯥ ꯃꯃꯥꯡꯒꯤꯗꯗꯤ ꯁꯥꯎꯠ ꯀꯣꯔꯤꯌꯥ ꯌꯥꯝ ꯐꯖꯕꯅꯤ ꯑꯗꯨ ꯍꯟꯗꯛꯇꯤ ꯁꯥꯎꯠ ꯀꯣꯔꯤꯌꯥ ꯁꯥꯎꯠ ꯀꯣꯔꯤꯌꯥ ꯉꯟꯅ ꯂꯩꯍꯧꯔꯦ ꯁꯥꯎꯠ ꯀꯣꯔꯤꯌꯥꯒꯤ ꯀꯩꯕ ꯑꯃ ꯌꯥꯎꯕꯗꯨꯁꯨ ꯃꯥꯁꯨ ꯂꯥꯁ ꯑꯥ ꯃꯥꯁꯨ ꯂꯥꯁ ꯑꯣꯏꯔꯝꯒꯅꯤꯅꯦ ꯍꯟꯗꯛ
ꯃꯥꯅꯦ ꯃꯥꯖꯨ ꯂꯥꯁꯅꯤ
ꯈꯪꯗꯦꯗ ꯃꯊꯪꯗꯤ ꯋꯥꯔꯜ ꯀꯞꯀꯁꯦ ꯌꯦꯡꯅꯤꯡꯕ ꯏꯐꯥꯎ ꯐꯥꯎꯗꯣꯏ ꯃꯥꯟꯅꯗ꯭ꯔꯦꯗ
ꯑꯁꯦꯡꯕ ꯑꯅꯧꯕ ꯃꯌꯥꯝꯗꯣꯀꯣ꯫ ꯍꯥꯏꯗꯤ ꯃꯣꯏ ꯌꯦꯡꯅꯤꯡꯗꯦ ꯍꯥꯏꯕꯩ ꯋꯥ ꯅꯠꯇꯕ ꯐꯕꯗ ꯑꯗꯨꯕꯨ ꯔꯣꯅꯥꯜꯗꯣ ꯃꯦꯁꯤ ꯅꯦꯃꯥꯔ ꯍꯣꯏ ꯍꯥꯏꯕꯁꯤꯒ ꯃꯣꯏꯒꯤ ꯎꯝ ꯈꯔ ꯃꯊꯪꯗꯗꯤ ꯑꯦꯝꯕꯥꯄꯦ ꯍꯂꯥꯟ ꯑꯗꯩꯗꯤ ꯀꯩꯕ ꯏꯁꯄꯦꯟꯒꯤ ꯑꯉꯥꯡ ꯑꯃ ꯂꯩꯕꯗꯣ
ꯎ
ꯌꯥꯃꯥꯜ ꯂꯃꯤꯟ ꯌꯥꯃꯥꯜ
ꯌꯥꯝ ꯂꯃꯤꯟꯅ ꯑꯗꯒꯤ ꯕ꯭ꯔꯥꯖꯤꯜꯒꯤ ꯕꯤꯅꯤꯗꯣ ꯐꯖꯅꯗꯤ ꯁꯥꯟꯅꯩ ꯐꯖꯅꯗꯤ ꯁꯥꯟꯅꯩ ꯃꯁꯨ ꯃꯣꯏ ꯈꯔꯕꯨꯗꯤ ꯂꯩꯔꯤ ꯑꯗꯨꯏꯁꯨ ꯌꯥꯝꯅ ꯍꯥꯟꯅꯗꯧꯅꯗꯤ
ꯑꯣꯏꯔꯛꯑꯅꯤ
ꯎꯝ
ꯑꯗꯨꯕꯨ ꯈꯦꯅꯩꯗ ꯃꯣꯏꯒꯩꯁꯤꯒ ꯔꯣꯅꯥꯜ ꯑꯗꯣ ꯍꯣꯏ ꯃꯦꯁꯤ ꯍꯣꯏꯒꯤ ꯀꯩ ꯄꯣꯠꯁꯤꯒ ꯑꯃ ꯏꯀꯦꯟꯗ ꯀꯣ ꯑꯦꯠꯇꯤꯇꯨꯏꯠꯇꯅꯤ ꯈꯪꯗꯦ ꯀꯩꯏꯅꯣꯝꯃ
ꯀꯩꯅꯣ ꯇꯧꯕꯗꯣ ꯑꯣꯏꯗ꯭ꯔꯤꯕ ꯍꯧꯖꯤꯛꯁꯦ ꯃꯣꯏꯅ ꯍꯦꯛꯇ ꯎꯝ ꯍꯥꯏꯗꯣꯏꯅꯣ ꯅꯝꯍꯠꯄ ꯍꯥꯏꯒꯗ꯭ꯔꯥ ꯏꯝꯄ꯭ꯔꯦꯁ ꯇꯧꯕ ꯉꯝꯗ꯭ꯔꯤ ꯍꯥꯏꯇꯥꯔꯦ
ꯑꯥꯎ
ꯃꯅꯤ
ꯍꯧꯖꯤꯛ ꯔꯣꯅꯥꯜꯗꯣ ꯂꯩꯍꯧꯋꯦ ꯍꯥꯏꯖꯕꯩ ꯋꯥꯅꯦ ꯔꯣꯅꯥꯜꯗꯣꯅ ꯑꯗꯨꯝ ꯆꯠ ꯈꯤꯗꯧ ꯂꯩꯔꯤꯑꯕ
ꯆꯠꯈꯤꯗꯧ ꯂꯩꯔꯦ ꯃꯣꯏꯗꯤ ꯑꯗꯨꯝ ꯂꯩꯍꯧꯔꯅꯤꯗ ꯑꯗꯨꯝ ꯄꯥꯎꯍꯧ ꯍꯥꯏꯗꯤ ꯐꯨꯠꯕꯣꯜ ꯍꯤꯁꯇ꯭ꯔꯤꯗꯗꯤ ꯑꯗꯨꯝ ꯂꯩꯗꯤ ꯂꯩꯍꯧꯔꯦ꯫
ꯎꯝ ꯑꯗꯨꯗꯅꯦ ꯑꯩꯅ ꯅꯦꯃꯥꯔꯖꯦ ꯄꯥꯝꯃꯨꯏꯖꯦ꯫ ꯅꯦꯃꯥꯔꯖꯦ ꯃꯥꯡꯒꯤꯗꯧꯔꯕꯒꯨꯝ ꯇꯧꯕꯅꯦ
ꯃꯥꯗꯤ ꯃꯥꯗꯤ ꯀꯔꯤꯝ ꯂꯩ ꯊꯝꯃꯝꯗ꯭ꯔꯦ ꯍꯟꯗꯛꯀꯤ
ꯑꯗꯨꯊꯃꯅꯦ
ꯑꯗꯒꯤ ꯕꯦꯟꯁꯨ ꯇꯧꯕꯤꯗ꯭ꯔꯦꯕ ꯃꯣꯏ ꯃꯦꯅꯦꯖꯔꯅ ꯈꯤꯇꯪ ꯊꯥꯖꯕꯤ ꯑꯗꯣ ꯃꯥꯒꯤ ꯈꯋꯥꯏ ꯁꯣꯏꯕꯗꯤ ꯉꯁꯥꯏꯒꯤ ꯀꯩꯅꯣꯗꯣ ꯀꯩꯔꯤꯕ ꯊ꯭ꯔꯤ ꯌꯔꯁ ꯇꯧꯋꯦ ꯍꯥꯏꯕꯗꯣ ꯑꯁ ꯑꯗꯨꯒꯤ ꯄꯣꯠꯇꯨ ꯊ꯭ꯔꯤ ꯏꯔꯁ ꯔꯦꯁ ꯂꯧꯊꯣꯛꯑ ꯂꯩꯗꯤ ꯀꯥꯏꯗꯒꯤ ꯀꯅꯥꯅꯁꯨ ꯊꯥꯖꯕꯤꯅꯤ
ꯑꯗꯨꯅꯦ
ꯑꯗꯨꯅꯁꯨ ꯀꯨꯏꯗꯣꯏꯅꯤꯗ ꯄꯥꯝꯗꯤ ꯄꯥꯝꯃꯨꯔꯦ꯫
ꯃꯥꯟꯅꯦ ꯃꯥ ꯑꯃꯗꯤ
ꯑꯗꯣ ꯂꯥꯁꯇ ꯀꯅꯥꯅ ꯀꯥꯗꯣꯏ ꯃꯥꯟꯒꯦꯕ ꯍꯧꯖꯤꯛ ꯂꯩꯍꯧꯔꯤꯕ ꯖꯤꯁꯤꯗ ꯁꯁꯨꯝ ꯁꯞꯄꯣꯔꯠ ꯇꯧꯅꯤꯡꯕ ꯇꯤꯝꯁꯦ ꯀꯔꯝꯕ ꯑꯣꯏꯗꯨꯅꯣ ꯑꯔꯖꯦꯟꯇꯤꯅꯥ ꯑꯣꯏꯗꯣꯏꯔꯥ ꯑꯔꯖꯦꯟꯇꯤꯅꯥ ꯅꯠ ꯅꯠꯇ꯭ꯔꯒꯗꯤ ꯀꯅꯥ ꯑꯣꯏꯗꯣꯏꯅꯣꯕ ꯁꯨꯝ ꯑꯍꯟ ꯑꯍꯨꯝ ꯈꯟꯖꯦꯕ ꯑꯥꯔꯖꯦꯟꯇꯤꯅꯥ ꯑꯃ ꯂꯩꯔꯦ꯫ ꯅꯦꯛꯁꯇꯔ
ꯐ꯭ꯔꯥꯟꯁ
ꯐ꯭ꯔꯥꯟꯁ ꯃꯊꯪꯗꯤ
ꯁ꯭ꯄꯦꯟ
ꯁ꯭ꯄꯦꯟ꯫
ꯎꯝ꯫
ꯑꯗꯣ ꯁꯤ ꯑꯍꯨꯝꯁꯤ ꯃꯅꯨꯡꯗ ꯑꯃꯗꯤ ꯁꯣꯏꯅ ꯀꯥꯗꯧ ꯃꯥꯜꯂꯦ ꯑꯗꯣ ꯑꯗꯣ ꯃꯤ ꯈꯔꯅ ꯏꯪꯂꯟꯖꯨ ꯌꯥꯝ ꯐꯖꯩ ꯍꯥꯏ ꯏꯪꯂꯦꯟ ꯃꯦꯁ ꯑꯃꯨꯐꯥꯎꯇꯤ ꯌꯦꯡꯗ꯭ꯔꯤ꯫
ꯑꯩꯅ ꯌꯦꯅꯤꯡꯉꯗꯤ ꯌꯦꯡꯗ꯭ꯔꯤ ꯑꯩ ꯌꯨ ꯑꯦꯁ ꯑꯦꯒꯤꯁꯨ ꯌꯦꯡꯍꯧꯗꯦ ꯍꯥꯏꯗꯤ ꯁꯨꯝ ꯂꯩ ꯇꯕꯗꯨꯣ ꯕꯤꯠ ꯊꯥꯖꯗꯕꯅꯤꯅ ꯑꯗꯨꯒ ꯀꯣꯟꯅ ꯐꯖꯩ ꯍꯥꯏ ꯃꯣꯏ ꯀꯥꯡꯕꯨꯁꯦ
ꯎꯝ
ꯃꯃꯤꯡ ꯂꯩꯕꯗꯨ ꯈꯛꯇꯅꯤ ꯌꯦꯡꯉꯤꯁꯦ
ꯃꯥꯅꯤ ꯃꯃꯤꯡ ꯂꯩꯕꯗꯨꯅ ꯅꯨꯡꯖꯨ ꯅꯨꯡꯉꯥꯏꯗꯅ
ꯎꯝꯝ ꯑꯁ ꯑꯗꯨꯒ ꯄꯣꯔꯇꯨꯒꯜꯒꯤ ꯑꯍꯥꯟꯕꯩꯗꯨꯗꯤ ꯀꯞꯅꯤꯡꯉꯦ
ꯄꯣꯠꯇꯨ ꯑꯍꯔꯝꯃꯤꯁꯤꯗꯤ ꯁꯨꯌꯥ ꯌꯥꯗ꯭ꯔꯦ
ꯀꯩꯗꯧꯔꯦ ꯍꯥꯏꯕꯅꯣ ꯑꯗꯨꯗ ꯄ꯭ꯔꯥꯡ ꯄꯣꯛ ꯑꯣꯣꯛ ꯆꯥꯏ ꯀꯩꯗꯧꯕꯩ ꯑꯍꯤꯡꯁꯦ ꯍꯧꯒꯛꯂ ꯌꯦꯡꯤꯅꯣ ꯁ ꯌꯦꯡꯅ ꯈꯟ ꯂꯩꯛꯏꯁꯦ ꯑꯗꯨꯗ
ꯅꯨꯡꯥꯏꯅꯦ ꯁꯦꯀꯦꯟ ꯃꯦꯁꯅ ꯈꯔ ꯅꯨꯡꯉꯥꯏ ꯃꯥꯦ
ꯍꯦ
ꯁꯦꯀꯦꯟ ꯃꯦꯠꯆꯇꯗꯤ ꯀꯗꯔ ꯈꯔ ꯇꯧꯒꯦꯗꯅ
ꯑꯧ ꯐꯥꯔꯁ ꯃꯦꯁꯇꯒꯤ ꯀꯥꯏꯗꯒꯤ
ꯐꯥꯔꯁ ꯃꯦꯠꯆ ꯌꯦꯁ ꯐꯥꯔꯁ ꯃꯦꯠꯆꯇꯨꯗꯒꯤꯁꯨ ꯑꯗꯨꯝ ꯍꯣꯞꯇꯤ ꯔꯣꯅꯥꯜꯗꯣ ꯁꯞꯄꯣꯔꯠ ꯇꯧꯋꯦ ꯍꯥꯏ ꯋꯥꯏꯅꯤ ꯑꯗꯨꯝ ꯍꯣꯞꯇꯤ ꯀꯥꯏꯔꯦꯗ ꯔꯣꯅꯥꯜꯗꯣ ꯅꯨꯡꯁꯤꯕꯒꯤ ꯄꯣꯔꯇꯨꯒꯜ ꯄꯥꯝꯃꯕ ꯍꯥꯏ ꯑꯗꯨꯗꯤ
ꯃꯥꯅꯦ
ꯀꯩ ꯃꯔꯝ ꯂꯩꯇꯦꯕ
ꯃꯥꯅꯦ ꯄꯣꯔꯇꯨꯒꯜꯁꯦ ꯃꯥꯅ ꯆꯤꯡꯈꯠꯄꯒꯨꯝꯕꯅꯦꯕ
ꯎ ꯍꯣꯏ ꯑꯗꯨ ꯐꯔꯦ ꯊꯝꯃꯒꯦ
ꯑꯧ ꯑꯧ ꯍꯣꯏ ꯍꯣꯏ
ꯎꯝ ꯎꯝ ꯎꯝ ꯏꯣ ꯊꯝꯝꯕꯗꯤ ꯌꯥꯗ ꯀꯣꯜ ꯊꯝꯕ ꯌꯥꯗ꯭ꯔꯦ ꯑꯁ ꯀꯃꯥꯏꯅ ꯇꯧ